ꯍꯜꯂꯣ
ꯑꯥ
ꯆ
ꯅꯍꯥꯟꯗꯨꯀꯣ
ꯎꯝ
ꯏꯃꯥ ꯅꯣꯏ ꯑꯗꯨꯗ ꯆꯠꯄ ꯃꯇꯝꯗꯗꯣ
ꯑꯥꯎ
ꯑꯗꯨꯒꯤ ꯐꯥꯔꯁ ꯇꯥꯏꯝ ꯑꯗꯨꯒꯤ ꯐꯥꯔꯁ ꯗꯦꯗ ꯃꯥꯅ ꯑꯩꯕꯨ ꯀꯣꯜ ꯇꯧꯔꯛꯑꯕꯀꯣ ꯅꯨꯡꯗꯥꯡꯗ ꯃꯥꯁꯨ ꯅꯨꯡꯉꯥꯏꯇꯕ ꯃꯥꯜꯂꯦ
ꯎꯨꯝ
ꯑꯗꯣ ꯃꯥꯁꯦ ꯑꯁ ꯑꯩꯁꯦ ꯏꯖꯥꯏꯕꯨ ꯌꯥꯝꯅ ꯃꯥ ꯂꯩꯇꯕꯅꯤꯅ ꯌꯥꯝ ꯅꯨꯡꯉꯥꯏꯇꯦ ꯊꯕꯛ ꯍꯂꯥꯔꯒ ꯋꯥꯔꯒ ꯂꯥꯔꯁꯨ ꯃꯤꯅꯁꯨ ꯌꯨꯝꯁꯨ ꯃꯇꯦꯡ ꯄꯥꯡꯅꯤꯡꯉꯥꯏ ꯂꯩꯇꯕꯅꯤꯅ ꯑꯁ ꯑꯩ ꯌꯥꯝ ꯅꯨꯡꯉꯥꯏꯇꯦ ꯃꯥꯕꯨꯁꯨ ꯌꯥꯝ ꯃꯤꯁ ꯇꯧꯋꯦ ꯍꯥꯏꯌꯦꯅꯦ
ꯑꯣ ꯑꯗꯨꯅꯦ
ꯑꯗꯨ ꯀꯩꯅꯣꯃ ꯑꯩꯈꯣꯏꯒꯤ ꯏꯅꯥꯎꯅꯨꯄꯥꯁꯨ ꯂꯥꯛꯈ꯭ꯔꯅꯤ ꯍꯌꯦꯡ ꯅꯪ ꯈꯪꯕ꯭ꯔꯣ
ꯍꯣꯏ ꯉꯁꯥꯏ ꯍꯥꯏꯕꯗꯤ ꯍꯥꯏꯌꯦꯕ ꯏꯃꯥꯗꯣ
ꯑꯥꯎ
ꯑꯗꯨ ꯃꯣꯏꯒꯤ ꯔꯦꯁꯇꯨꯔꯦꯟꯁꯨ ꯑꯃꯨꯛ ꯍꯪꯒ꯭ꯔꯦ ꯍꯥꯏꯌꯦꯕꯀꯣ
ꯑꯥ
ꯑꯗꯨ ꯑꯗꯨꯝ ꯇꯧꯔꯒ ꯂꯩꯕ ꯌꯥꯕ ꯅꯦ ꯑꯗꯨ ꯀꯩꯅꯣ ꯈꯪꯗꯦ
ꯑꯗꯨ ꯑꯗꯨ ꯑꯗꯨ ꯌꯥꯗꯦꯍꯦ ꯀꯩꯅꯣꯃ ꯍꯥꯏꯕꯗꯤ ꯌꯥꯕꯨꯗꯤ ꯌꯥꯔꯝꯃꯅꯤꯕ ꯑꯗꯣ ꯑꯩꯗꯤ ꯑꯩꯒꯤ ꯋꯥꯈꯜꯗꯗꯤ ꯃꯥꯒꯤ ꯃꯄꯨꯗꯣ
ꯎꯝ
ꯑꯗꯨ ꯀꯌꯥ ꯃꯥꯕꯨ ꯄꯥꯝꯗꯕ ꯖꯔꯥꯅ ꯍꯥꯏꯅ ꯍꯥꯏꯗꯤ ꯈꯟꯕ
ꯑꯣ
ꯑꯩꯁꯦ ꯑꯗꯨꯝꯃꯥꯏꯅ ꯈꯜꯂꯤꯕ ꯑꯗꯨ ꯈꯪꯗꯦ ꯀꯃꯥꯏꯅ ꯇꯧꯕ꯭ꯔꯥ ꯃꯣꯏꯒꯤ ꯕꯤꯖꯤꯅꯦꯁ ꯨꯕ ꯐꯖꯅꯩ ꯆꯠꯇꯕꯤꯒꯤꯔꯥ
ꯑꯩꯈꯣꯏ ꯏꯅꯧ ꯅꯨꯄꯥꯁꯨ ꯌꯥꯝ ꯑꯉꯥꯡ ꯑꯣꯏꯔꯤꯕꯒꯤꯀꯣ ꯀꯩꯝꯇ ꯑꯟꯗꯔꯁꯇꯦꯟ ꯇꯧꯗ꯭ꯔꯤꯕ ꯃꯣꯏꯗꯤ
ꯍꯣꯏ
ꯑꯗꯨꯒꯤ ꯈꯔꯗꯤ ꯋꯥꯕꯗꯤ ꯋꯥꯕꯅꯤꯗ ꯃꯤꯅ ꯊꯕꯛ ꯊꯕꯛ ꯁꯨꯃꯤꯟꯅꯔꯁꯨ ꯀꯣ
ꯎ ꯌꯥꯝꯅ ꯍꯥꯏꯕꯁꯨ ꯀꯣꯔꯁ ꯇꯧꯕꯁꯨ ꯌꯥꯗꯦꯀꯣ
ꯑꯗꯨꯅꯦ ꯍꯥꯏꯗꯤ ꯃꯄꯨ ꯃꯄꯨꯈꯣꯏꯁꯨ ꯑꯩꯈꯣꯏꯕꯨ ꯑꯗꯨꯝ ꯀ꯭ꯂꯣꯖ ꯇꯧꯕꯅꯤꯅꯀꯣ ꯑꯩꯈꯣꯏ ꯐꯦꯃꯤꯂꯤꯕꯨ ꯍꯥꯏꯗꯤ ꯐꯖꯅ ꯇ꯭ꯔꯤꯠ ꯇꯧꯗ꯭ꯔꯦ ꯊꯤ ꯊꯤꯅ ꯇꯧꯔꯗꯤ ꯀꯩꯅꯣ ꯅꯨꯡꯉꯥꯏꯔꯣꯏꯔꯥ ꯍꯥꯏꯕ ꯈꯟꯕꯒꯨꯝꯕꯁꯨ ꯂꯩꯔꯝꯒꯅꯦꯕꯀꯣ
ꯍꯣꯏ
ꯑꯗꯨ ꯎ ꯐꯩꯌꯦ ꯏꯃꯥꯁꯨ ꯃꯥꯕꯨ ꯌꯥꯝ ꯎꯝ ꯃꯅꯥꯛꯇ ꯂꯩꯍꯟꯅꯤꯡꯕꯗꯣ
ꯑꯗꯨ ꯂꯩꯕꯅ ꯐꯩꯌꯦ
ꯍꯥꯥ
ꯃꯥ ꯌꯨꯝ ꯍꯜꯂꯛꯈ꯭ꯔꯕꯅ ꯐꯩꯌꯦꯕꯀꯣ
ꯑꯣ ꯑꯗꯨꯅꯦ ꯐꯩ ꯑꯗꯨꯅ ꯑꯉꯥꯡ ꯑꯣꯏꯕꯒꯤ ꯅꯨꯡꯁꯤꯌꯦꯕ ꯃꯤ ꯑꯗꯨꯃꯥꯏꯅ ꯊꯕꯛ ꯇꯧꯕꯗꯣ
ꯑꯩꯗꯤ ꯅꯍꯥꯟ ꯃꯥ ꯉꯔꯥꯡ ꯉꯥꯛ ꯅꯨꯡꯃ ꯉꯔꯥꯡ ꯃꯥꯜꯂꯦ ꯑꯁ ꯑꯩ ꯊꯕꯛ ꯑꯇꯣꯞꯄ ꯊꯤꯈ꯭ꯔꯦ ꯑꯗꯨꯒꯗꯣ ꯑꯩ ꯃꯤꯒꯤ ꯌꯨꯝꯗ ꯂꯩꯌꯦ ꯑꯗꯣ ꯑꯩ ꯊꯕꯛ ꯑꯗꯨꯝ ꯇꯧꯔꯜꯂꯦ ꯃꯤꯒꯤ ꯌꯨꯝꯗ ꯂꯩ ꯍꯥꯏꯕꯗꯨꯗ ꯍꯥꯏꯗꯤ ꯑꯁ ꯌꯥꯝ ꯅꯨꯡꯁꯤꯌꯦ ꯅꯪ ꯂꯥꯏꯔꯤꯛ ꯇꯝꯃꯣ ꯍꯥꯏꯔꯒ ꯇꯝꯃꯣꯏ ꯍꯥꯢꯌꯦ ꯑꯗꯣ ꯑꯗꯨꯒꯨꯝꯕ ꯊꯕꯛ ꯇꯧꯅꯤꯡꯕꯒꯤ ꯅꯪ ꯑꯗꯨ ꯇꯧꯕꯅꯤꯅ ꯂꯥꯜꯂꯒ ꯑꯃꯨꯛ ꯁ꯭ꯀꯨꯜ ꯀꯥꯞꯈ꯭ꯔꯣꯅ ꯍꯥꯏꯅ ꯍꯥꯏꯕ
ꯎꯝ
ꯑꯗꯨꯅ ꯍꯥꯏꯕꯗ ꯃꯥꯅ ꯑꯗꯨ ꯑꯣꯏꯅ ꯍꯥꯏꯕꯗ ꯃꯥꯅ ꯐꯥꯀꯤ ꯁꯥꯕꯅꯤ ꯍꯥꯏꯅ ꯍꯥꯏꯔꯛꯄ ꯋꯥꯅꯤꯗ ꯁ꯭ꯀꯨꯜ ꯀꯥꯕꯗꯗꯤ ꯌꯥꯝ ꯀꯥꯅꯤꯡꯗꯕ ꯃꯥꯜꯂꯦ ꯃꯥꯁꯨ
ꯑꯗꯨꯅꯦ ꯁꯀꯨꯜꯗꯤ ꯌꯥꯝ ꯀꯥꯅꯤꯡꯗꯕ ꯃꯥꯜꯂꯦ ꯃꯥꯗꯣ
ꯄꯥꯡꯉꯗꯤ ꯄꯥꯡꯉꯦꯀꯣ ꯁꯤꯡꯉꯦ ꯍꯥꯏꯅ ꯍꯥꯏꯅꯤꯡꯉꯥꯏ ꯂꯩꯇꯦꯀꯣ
ꯄꯥꯡꯉꯦ ꯌꯥꯝꯅ
ꯎꯝ ꯃꯣ ꯍꯣꯔꯦꯟ ꯀꯥꯟ ꯃꯥ ꯍꯣꯔꯥꯡ ꯀꯥꯟ ꯆꯥꯎꯈꯔꯔꯥꯛꯄ ꯀꯥꯟꯗ ꯍꯣꯏ ꯔꯤꯒ꯭ꯔꯦꯠ ꯇꯧ ꯇꯧꯕ ꯃꯥꯜꯂꯦꯀꯣ
ꯑꯗꯨꯅꯦꯕ
ꯍꯨꯝ
ꯀꯣꯜ ꯇꯧꯔꯛꯄ꯭ꯔꯣ ꯃꯤ
ꯇꯧꯔꯛꯇꯦꯗ ꯃꯦꯁꯦꯖ ꯂꯥꯛꯄꯅꯦ ꯐꯣꯟꯒꯤ
ꯑꯩꯗꯣ ꯑꯩꯈꯣꯏ ꯗꯗꯥꯒꯤ ꯐꯣꯟꯗꯣ ꯊꯥꯕꯤꯔꯣꯅ ꯍꯥꯏꯒꯦ ꯇꯧꯕꯅꯦ
ꯑꯗꯨ ꯅꯪꯁꯨ ꯍꯟꯅ ꯃꯤ ꯂꯥꯛꯄ ꯀꯥꯟꯅ ꯈꯔ ꯑꯦꯗꯚꯥꯟꯁꯀꯨꯝꯕ ꯑꯗꯨꯃꯥꯏꯅ ꯇꯧꯋꯦ ꯅꯪ ꯈꯪꯔꯗꯤ ꯑꯗꯨꯝ ꯍꯥꯏꯕꯤꯌꯨ ꯍꯥꯏꯅ ꯈꯔ ꯈꯔ ꯑꯦꯗꯚꯥꯟꯁ ꯑꯣꯏꯅ ꯍꯥꯏꯕꯤꯔꯗꯤꯀꯣ ꯑꯩꯁꯨ ꯑꯗꯨꯝ ꯊꯔ ꯍꯥꯞꯄꯤ ꯇꯧꯕꯅꯦ ꯑꯗꯨꯅꯪ ꯁꯨꯡꯋꯥꯥꯏ ꯍꯥꯏꯇꯦ ꯅꯍꯥꯟꯁꯨꯨꯝ ꯃꯤ ꯑꯅꯤꯁꯨ ꯑꯁꯤꯗꯒꯤ ꯂꯥꯛꯆꯈ꯭ꯔꯕꯅꯦꯕꯀꯣ ꯃꯟꯗꯦꯗ
ꯑꯥꯎ
ꯑꯗꯨꯗ ꯅꯪꯅ ꯈꯔ ꯈꯔ ꯏꯟꯐꯣꯔꯃꯦꯁꯟꯗꯣ ꯄꯤꯔꯝꯗꯤ ꯑꯩꯁꯨ ꯍꯥꯡꯂꯒ ꯊꯥꯛꯄ ꯌꯥꯕ
ꯎꯝ ꯑꯗꯨꯗꯤ ꯆꯨꯝꯃꯦ ꯍꯣꯏ ꯑꯗꯨ ꯍꯧꯖꯤꯛꯀꯥꯟ ꯀꯣꯂꯦꯖ ꯀꯥꯕꯗꯣ ꯐꯣꯟꯗꯒꯤ ꯈꯛꯇ ꯇꯧꯔꯦꯕꯀꯣ ꯑꯗꯨꯒꯤ ꯐꯣꯟ ꯄꯥꯏꯗ꯭ꯔꯗꯤ ꯌꯥꯔꯔꯣꯏꯕ ꯑꯩꯗ꯭ꯔꯣ
ꯅꯪꯗꯤ ꯀꯣꯂꯦꯖꯇꯤ ꯀꯃꯥꯏꯅ ꯇꯧꯔꯤꯕ꯭ꯔꯣ ꯅꯨꯡꯉꯥꯏꯕ꯭ꯔꯥ ꯀꯃꯥꯏꯅ ꯇꯧꯕ꯭ꯔ
ꯂꯨꯁ ꯍꯣꯏ ꯑꯗꯨꯝ ꯅꯨꯡꯉꯥꯏꯌꯦ ꯇꯤꯆꯔ ꯈꯣꯏꯗꯣ ꯂꯥꯏꯔꯤꯛ ꯇꯥꯛ ꯗꯤ ꯌꯥꯝ ꯍꯥꯏꯌꯦꯕꯀꯣ
ꯑꯥ
ꯑꯩꯈꯣꯏꯗꯤ ꯏꯪꯂꯤꯁ ꯗꯤꯄꯥꯔꯠꯃꯦꯟ ꯑꯣꯏꯕꯒꯤ ꯃꯣꯏꯅ ꯏꯪꯂꯤꯁꯇ ꯇꯥꯛꯄꯅꯦꯕ
ꯎꯝ
ꯄꯣꯜ ꯁꯥꯏꯟꯁꯇ ꯑꯗꯨꯒꯨꯝꯕ ꯗꯤꯄꯥꯔꯠꯃꯦꯟꯗꯤ ꯏꯪꯂꯤꯁꯅ ꯇꯥꯛꯔꯣꯏꯕꯀꯣ ꯑꯗꯨꯗꯤ
ꯑꯧ
ꯎꯝ ꯃꯅꯤꯄꯨꯔꯤ ꯑꯗꯨ ꯃꯅꯤꯄꯨꯔ ꯈꯛꯇꯗ ꯉꯥꯡꯗꯣꯢꯅꯦꯕ ꯃꯣꯏ ꯇꯤꯆꯔ ꯈꯣꯏꯗꯣ
ꯑꯣ
ꯑꯗꯣ ꯑꯩꯈꯣꯏꯒꯤꯗꯤ ꯏꯪꯂꯤꯁ ꯗꯤꯄꯥꯔꯠꯃꯦꯟ ꯑꯣꯏꯕꯒꯤ ꯏꯪꯂꯤꯁꯇꯣ ꯏꯪꯂꯤꯁ ꯈꯛꯇꯪ ꯉꯥꯡꯕꯅꯦ ꯃꯣꯏꯗꯣ ꯌꯥꯝꯅ ꯉꯪꯕ ꯍꯩꯌꯦꯗ
ꯑꯣ ꯑꯣ ꯑꯣ ꯑꯗꯨ ꯅꯪ ꯉꯁꯤꯗꯤ ꯁ꯭ꯀꯨꯜ ꯆꯠꯄ꯭ꯔꯣ
ꯉꯁꯤ ꯑꯩꯈꯣꯏ ꯁꯨꯇꯤ ꯑꯣꯏꯌꯦ ꯁꯦꯀꯦꯟ ꯁꯇꯔꯗꯦꯒ ꯊꯔ꯭ꯗ ꯁꯇꯔꯗꯦꯗꯨ ꯁꯨꯇꯤ ꯑꯣꯏꯗꯣꯏꯅꯦ
ꯑꯣ ꯅꯪꯒꯤ ꯌꯨꯅꯤꯐꯣꯝꯒꯨꯝꯕ ꯂꯩꯔꯕ ꯀꯃꯥꯏ ꯇꯧꯕ꯭ꯔꯥ
ꯑꯗꯨꯅꯦ ꯑꯩ ꯌꯨꯅꯤꯐꯣꯝ ꯅꯍꯥꯟ ꯎꯝ ꯐꯅꯦꯛꯗꯤ ꯂꯧꯈ꯭ꯔꯦꯕꯀꯣ ꯑꯗꯨ ꯑꯩ ꯁꯔ꯭ꯗ ꯗꯣ ꯅꯍꯥꯟ ꯑꯩ ꯂꯧꯕꯅꯦ ꯑꯗꯨ ꯈꯔ ꯃꯣꯗꯤꯐꯥꯏꯠ ꯇꯧꯅꯤꯡꯕꯅꯦꯕ ꯑꯩ ꯑꯗꯨ ꯉꯔꯥꯡ ꯑꯩꯈꯣꯏ ꯗꯗꯥꯏ ꯍꯣꯏ ꯑꯗꯨꯒꯨꯝꯕ ꯇꯧꯒꯦ ꯍꯥꯏꯅ ꯎꯝ ꯆꯠꯄꯅꯦ ꯑꯗꯨ ꯑꯩ ꯐꯨꯔꯤꯠ ꯑꯃ ꯑꯃꯨꯛ ꯂꯧꯕꯅꯦ ꯑꯃꯗꯣ ꯃꯣꯗꯤꯐꯥꯏꯠ ꯇꯧꯗꯕꯤꯗ ꯑꯃꯨꯛ ꯑꯃꯗꯣ ꯅꯧꯅ ꯂꯧꯈ꯭ꯔꯦ
ꯎꯝ ꯅꯪ ꯍꯥꯟꯅ ꯃꯣꯗꯤꯐꯥꯏꯠ ꯇꯧꯅꯤꯡꯉꯥꯏꯗꯣ ꯅꯪ ꯑꯅꯧꯕ ꯂꯧꯕ꯭ꯔꯥ ꯅꯠꯇ꯭ꯔ ꯃꯤꯒꯤꯔꯥ
ꯑꯅꯧꯕꯅꯦ
ꯑꯗꯨ ꯅꯪ ꯀꯔꯤꯒꯤ ꯃꯣꯗꯤꯐꯥꯏꯠ ꯇꯧꯗꯦ
ꯑꯁ ꯉꯔꯥꯡꯗꯣ ꯉꯥꯛꯄꯅꯦꯍꯦ ꯑꯩꯈꯣꯏꯅ ꯑꯥ ꯍꯟꯅ ꯀꯩꯅꯣ ꯈꯨꯃꯟ ꯂꯝꯄꯥꯛ ꯑ ꯈꯨꯃꯟ ꯂꯝꯄꯥꯛ ꯍꯣꯏ ꯑꯗꯨꯗ ꯆꯠꯄꯅꯦꯕ ꯀꯣ ꯑꯗꯨꯒꯤ ꯕꯖꯔꯗ ꯑꯗꯨ ꯇꯦꯂꯔꯗꯣ ꯀꯔꯤꯁꯨ ꯂꯩꯇꯕ ꯋꯥꯅꯤꯗ
ꯑꯥ
ꯑꯗꯨꯒꯤ ꯑꯩꯈꯣꯏꯗꯣ ꯏꯃꯥ ꯃꯥꯔꯀꯦꯠ ꯑꯃꯨꯛ ꯆꯠꯄꯅꯦꯕ ꯑꯗꯨꯗꯨꯗꯤ ꯑꯃꯔꯥ ꯍꯥꯏ ꯂꯩ ꯑꯗꯨ
ꯅꯪꯊꯅꯁꯨ ꯀꯣꯏꯕ ꯆꯠꯁꯤꯜꯂꯣ ꯇꯝꯃꯣ
ꯍꯣꯏ
ꯑ ꯅꯪꯊꯟꯅ ꯀꯣꯏꯕꯒꯨꯝꯕ ꯀꯔꯤ ꯀ꯭ꯔꯤ ꯇꯧꯕꯒꯨꯝꯕ ꯇꯧꯕꯗꯨ ꯇꯝꯃꯣꯕ ꯃꯤꯒ ꯑꯗꯨꯝ ꯌꯧꯔꯒ ꯆꯠꯀꯅꯣꯕ ꯍꯥꯏꯕꯗꯤ
ꯁꯤꯡ ꯁꯤꯡꯅꯥꯕ ꯍꯥꯏꯕꯅꯤꯗ
ꯍꯣꯏ ꯍꯣꯏ ꯆꯨꯝ
ꯑꯗꯨꯝ ꯑꯦꯛꯁꯄꯤꯔꯤꯌꯦꯟꯀꯤꯗꯃꯛ ꯆꯠꯂꯣ ꯑꯗꯨꯗꯤ ꯐꯕꯅꯦ ꯍꯥꯏꯗ꯭ꯔꯁꯨ ꯈꯪꯗ꯭ꯔꯁꯨ ꯑꯗꯨꯝ ꯆꯠꯈ꯭ꯔꯗꯤ ꯑꯗꯨꯝ ꯈꯪꯗꯧꯅꯤꯅ ꯑꯩꯈꯣꯏ ꯑ ꯑꯩ ꯉꯁꯤꯗꯤ ꯂꯝꯕꯤꯁꯦ ꯉꯧꯋꯦ ꯉꯧ ꯉꯧꯗ꯭ꯔꯤꯉꯩ ꯇꯤꯡꯉ ꯍꯥꯏꯅ ꯑꯩꯈꯣꯏ ꯑꯗꯨꯝ ꯔꯦꯁꯄꯣꯟꯁꯤꯕꯤꯂꯤꯇꯤ ꯑꯃ ꯂꯩꯌꯦꯅꯀꯣ
ꯍꯣꯏ ꯍꯣꯏ
ꯑꯗꯨꯝꯃꯥꯏꯅ ꯅꯪꯁꯨ ꯇꯧꯕ ꯇꯝꯃꯣ
ꯇꯝꯕ ꯇꯥꯔꯦ
ꯍꯣꯔꯦꯟꯀꯥꯟ ꯑꯩ ꯂꯥꯛꯄꯗ ꯑꯩꯈꯣꯏꯅꯤ ꯀꯣꯏꯕ ꯆꯠꯁꯦ
ꯍꯣꯏ ꯅꯪꯗꯤ ꯁꯤꯌꯔꯗꯤ ꯂꯧꯔꯦꯀꯣ
ꯈꯪꯗꯦ ꯏꯃꯥꯅꯗꯤ ꯂꯥꯅꯤꯡꯉꯥꯏ ꯇꯧꯔꯣꯀꯣ ꯇꯧꯔꯣꯀꯣ ꯏꯃꯥꯅ ꯂꯥꯛꯑꯣ ꯂꯥꯛꯑꯣ ꯗꯤ ꯍꯥꯏꯕꯀꯣ ꯏꯃꯥꯕꯨꯗꯤ ꯅꯨꯡꯕꯨꯗꯤ ꯅꯨꯡꯁꯤꯕ ꯃꯤ ꯑꯇꯣꯞꯄꯕꯨꯗꯤ ꯀꯔꯤꯁꯨ ꯅꯨꯡꯁꯤ ꯑꯥ ꯍꯣꯏ ꯅꯨꯡꯁꯤꯌꯦ ꯅꯨꯡꯁꯤꯗꯦ ꯍꯥꯏꯕ ꯅꯠꯇꯦ
ꯑꯥꯎ
ꯑꯗꯨꯕꯨ ꯏꯃꯥꯒꯤ ꯗꯥꯃꯛꯗꯗꯤ ꯂꯥꯛꯄꯗꯤ ꯂꯥꯛꯅꯤꯡꯕ ꯑꯗꯨ ꯏꯃꯥꯕꯨꯗꯤ ꯅꯨꯡꯁꯤꯕꯨꯗꯤ ꯅꯨꯡꯁꯤ ꯀꯤꯕ ꯑꯗꯣ ꯑꯩꯗꯤ ꯂꯥꯛꯀꯦ ꯍꯥꯏꯕꯒꯤ ꯋꯥꯈꯜꯁꯦ ꯁꯨꯊꯣꯛ ꯊꯣꯛꯇ꯭ꯔꯤꯕ
ꯎꯝ ꯂꯥꯛꯅꯤꯡꯗꯕꯩ ꯃꯥꯜꯂꯦꯅꯦ ꯑꯗꯨꯗꯤ
ꯌꯥꯝꯅ ꯂꯥꯛꯅꯤꯡꯕ ꯍꯥꯏꯕꯗꯤ ꯑꯣꯏꯗꯦ ꯍꯣꯏ
ꯗꯗꯥ ꯑꯃꯗꯤ ꯂꯥꯛꯀꯦ ꯍꯥꯏꯕ꯭ꯔꯥ
ꯑꯁ ꯃꯁꯨ ꯈꯪꯗꯦꯗ ꯃꯣꯏꯗꯤ ꯅꯨꯄꯥ ꯑꯣꯏꯕꯅꯤꯅꯀꯣ ꯑꯪ ꯉꯁꯤ ꯆꯠꯀꯦ ꯍꯥꯏꯗꯗꯤ ꯑꯗꯨꯝ ꯃꯣꯏꯗꯤ ꯑꯗꯨꯝ ꯗꯥꯏꯔꯦꯛ ꯗꯥꯏꯔꯦꯛ ꯆꯠꯄ ꯌꯥꯕ ꯑꯩꯈꯣꯏꯗꯤ ꯅꯨꯄꯤꯅꯤꯅ ꯆꯠꯀꯅꯤ ꯍꯥꯏꯔꯗꯤ ꯈꯔ ꯔꯦꯗꯤ ꯇꯧꯕ ꯑꯃꯥ ꯂꯩꯌꯦꯅ
ꯑꯥꯎ
ꯑꯗꯣ ꯅꯨꯄꯥꯕꯨꯗꯤ ꯈꯪꯗꯦꯗꯥ ꯃꯣꯏꯗꯤ ꯆꯠꯅꯤꯡꯑꯗꯤ ꯑꯗꯨꯝ ꯆꯠꯈ꯭ꯔꯅꯤ ꯈꯪꯏ ꯃꯥꯕꯨꯗꯤ ꯑꯩ ꯑꯩꯗꯤ ꯀꯃꯥꯏꯅ ꯇꯧꯕ꯭ꯔꯥ ꯍꯥꯏꯅꯁꯨ
ꯍꯧꯖꯤꯛꯇꯣ ꯑꯩꯈꯣꯏ ꯗꯗꯥ ꯁꯪꯊꯣꯟꯗꯣ ꯁꯪꯊꯣꯟꯗꯣ
ꯑꯥ ꯑꯥ
ꯃꯥꯗꯣ ꯗꯤ ꯈꯪꯕꯨ ꯍꯦꯜꯞ ꯇꯧꯅꯕ ꯆꯠꯈ꯭ꯔꯦꯕꯀꯣ ꯍꯣꯁꯇꯦꯜꯗ
ꯍꯧꯖ ꯑꯥ
ꯑꯗꯨꯒ ꯃꯥ ꯃꯥ ꯉꯁꯥꯏ ꯀꯣꯜ ꯇꯧꯔꯛꯑꯦꯕ
ꯑꯥ
ꯑꯗꯨ ꯃꯥ ꯁꯥ ꯂꯩꯔꯒ ꯂꯥꯛ ꯀꯦꯅ ꯍꯥꯏꯌꯦꯕꯀꯣ ꯏꯕꯥꯅꯤꯕꯨ
ꯑꯥ
ꯑꯗꯣ ꯑꯩꯈꯣꯏ ꯏꯁꯝ ꯐꯣꯡꯗꯕꯤꯒꯤ ꯉꯥꯏꯔꯝꯕꯅꯦꯕꯀꯣ ꯆꯥꯛ ꯊꯣꯡꯔꯒ ꯑꯣ ꯃꯥꯗꯣ ꯑ ꯒ꯭ꯂꯣꯔꯤ ꯈꯣꯏꯗ
ꯀꯩꯇꯧꯋꯦ ꯍꯥꯏꯅꯣ
ꯆꯥꯛ ꯆꯥꯃꯤꯟꯅꯒꯦ ꯃꯥ ꯂꯥꯛꯔꯣꯏꯅ ꯍꯥꯏꯕ ꯃꯣꯏ ꯆꯥꯛ ꯆꯥꯃꯤꯟꯅꯔꯒꯦꯅ ꯍꯥꯏꯕ ꯑꯥꯗ
ꯑꯥ
ꯇꯥꯕ꯭ꯔꯥ ꯑꯗꯨ ꯃꯥꯗꯣ ꯅꯠꯇꯦꯕ ꯑꯗꯨꯒꯤ ꯑꯩꯈꯣꯏ ꯗꯗꯥ ꯖꯦꯀꯣꯏ ꯏꯕꯥꯅꯤ ꯑꯃꯨꯛ ꯆꯠꯂꯒ ꯂꯧꯕꯅꯦꯕꯀꯣ ꯁꯥꯗꯣ
ꯃꯥ ꯀꯔꯤ ꯑꯈꯣꯏꯗ ꯆꯥꯛ ꯆꯥꯈ꯭ꯔꯕ
ꯑꯗꯨꯅꯦ ꯉꯥꯛꯄꯗꯣ ꯀꯔꯤ ꯈꯟꯕ꯭ꯔꯥ ꯈꯪꯗꯦ
ꯃꯥ ꯆꯤꯛꯀꯦꯟ ꯂꯧꯔꯒ ꯑꯗꯨꯗ ꯆꯠꯈ꯭ꯔꯕꯖꯥꯠꯔꯣ
ꯈꯪꯗꯦ ꯑꯗꯨꯗꯤ ꯃꯣꯏ ꯄꯨꯟꯅ ꯂꯧꯕ ꯃꯥꯜꯂꯦ
ꯑꯥ
ꯑꯗꯨꯒ ꯄꯥꯔꯇꯤ ꯇꯧꯕ ꯃꯥꯜꯂꯦ
ꯑꯗꯣ ꯃꯥꯁꯨ ꯃꯥꯒꯤ ꯏꯅꯥꯎꯅꯨꯄꯤꯒ ꯏꯅꯥꯎ ꯅꯨꯄꯥ ꯂꯩꯌꯦ ꯍꯥꯟꯅꯗꯤ ꯀꯧꯗ꯭ꯔꯗꯤ ꯐꯥꯗꯧꯕꯅꯤꯀꯣ
ꯑꯗꯨꯅꯦ ꯁꯧꯌꯤꯡꯕꯗꯣ
ꯍꯣꯏꯅꯦ ꯃꯥꯁꯨ ꯅꯨꯡꯁꯤꯕꯗꯣ ꯈꯔ ꯋꯥꯠꯂꯦꯀꯣ
ꯍꯧꯖꯤꯛ ꯌꯨꯝ ꯌꯧꯔꯒ ꯂꯩꯌꯦ ꯃꯥꯗꯣ
ꯑꯣ ꯀꯦꯖꯤ ꯀꯦꯖꯤ ꯍꯥꯐ ꯐꯪꯖꯕ꯭ꯔꯣ
ꯍꯣꯏ
ꯀꯦꯖꯤꯗ ꯀꯌꯥ ꯀꯌꯥ ꯄꯤꯕ꯭ꯔꯣ
ꯇꯨ ꯁꯤꯛꯁꯇꯤ
ꯑꯣ ꯇꯨ ꯑꯣ ꯀꯦꯖꯤ ꯃꯈꯥꯏꯗꯔꯣ ꯀꯦ ꯖꯤ ꯑꯃꯗꯅꯣ ꯑꯗꯨꯗꯣ
ꯋꯥꯟ ꯇꯪꯈꯥꯏꯗꯤ ꯋꯥꯟ ꯊꯥꯔꯇꯤꯅꯤ ꯍꯣꯏ
ꯅꯣꯏꯅꯤꯗꯤ ꯋꯥꯟ ꯊꯥꯔꯇꯤꯗ ꯂꯧꯕ꯭ꯔꯥ
ꯑꯗꯣ ꯍꯥꯐ ꯀꯣ
ꯑꯥ
ꯑꯣ ꯍꯥꯐ ꯂꯧꯕꯅꯦꯕ
ꯀꯃ ꯀꯔꯤ ꯀꯔꯤ ꯍꯧꯔ ꯊꯣꯡꯉꯤꯅꯣ
ꯑꯈꯣꯏ ꯗꯗꯥꯗꯣ ꯑꯥꯂꯨ ꯆꯥꯅꯤꯡꯉꯦ ꯍꯥꯏꯕꯒꯤ ꯑꯥꯂꯨꯒ ꯍꯥꯞꯔꯒ ꯆꯥꯏꯌꯦ ꯊꯣꯡꯔꯒ
ꯑꯥ ꯊꯥꯎ ꯐ꯭ꯔꯥꯏ ꯑꯣꯏꯕ꯭ꯔꯥ ꯀꯃꯥꯏ ꯇꯧꯔꯤꯅꯣ
ꯑꯧ ꯊꯧ ꯍꯥꯟꯅ ꯐ꯭ꯔꯥꯏ ꯇꯧꯕꯅꯦꯕ ꯑꯗꯨꯒ ꯐꯖꯅ ꯊꯣꯡꯔꯒ ꯆꯥꯏꯌꯦꯗ ꯍꯥ
ꯅꯪꯅ ꯊꯣꯡꯕ꯭ꯔꯣ
ꯅꯤꯇꯤꯒꯤ ꯑꯩꯅ ꯆꯥꯛ ꯏꯟꯁꯥꯡ ꯊꯣꯡꯕꯅꯦ ꯀꯩꯅꯣ
ꯀꯩꯅꯣ ꯃꯣꯏꯅꯤꯕꯨꯁꯨ ꯊꯣꯡꯍꯜꯂꯣ
ꯀꯗꯥꯏꯗꯒꯤ ꯊꯨꯡꯗꯣꯏꯅꯣ ꯍꯦ ꯃꯕꯥꯅꯤꯗꯤ
ꯑꯗꯣ ꯂꯥꯏꯔꯤꯛꯇꯤ ꯄꯥꯕ꯭ꯔꯣ ꯃꯣꯏꯅꯤ ꯀꯃꯥꯏꯅ ꯇꯧꯕ꯭ꯔꯣ
ꯀꯅꯥꯁꯨ ꯂꯩꯔꯤꯛ ꯄꯥꯗ ꯑꯈꯣꯏ
ꯑꯁ ꯂꯣꯏꯔꯦꯍꯦ ꯂꯩꯔꯤꯛ ꯄꯥꯎꯑꯣ ꯍꯥꯏꯅ ꯑꯗꯨꯗ ꯊꯝꯕꯤꯔ ꯄꯥꯇ꯭ꯔꯒ ꯑꯗꯨꯝ ꯏꯟꯖꯣꯌꯤꯡ ꯇꯧꯔ ꯂꯩꯔꯗꯤ ꯑꯈꯣꯏꯗꯤ ꯁꯤꯔꯦꯗꯣ
ꯏꯁ ꯋꯥꯔꯤꯗꯤꯀꯣ
ꯑꯗꯨꯅꯦꯍꯦ ꯑꯁꯤꯁꯕ ꯍꯥꯏꯕꯅꯤꯅꯦ ꯀꯩꯅꯣ ꯅꯣꯏꯕꯨ ꯂꯥꯏꯔꯤꯛ ꯄꯥꯎ ꯍꯅ ꯑꯗꯨꯗ ꯂꯩꯍꯅꯤꯅꯦ ꯔꯤꯛ ꯄꯥꯗ꯭ꯔꯗꯤ ꯑꯗꯨꯗ ꯀꯔꯤ ꯀꯩꯗꯧꯗꯣꯏꯅꯣ
ꯂꯤꯔꯤꯛ ꯄꯥꯕ ꯌꯥꯔꯣꯢꯍꯦ